ꯍꯜꯂꯣ
ꯏꯆꯦ
ꯍꯥꯎ
ꯀꯃꯥꯏ ꯀꯃꯥꯏ ꯇꯧꯔꯤꯒꯦ
ꯑꯣ ꯅꯨꯡꯉꯥꯏꯔꯤꯌꯦ ꯅꯨꯡꯉꯥꯏꯔꯤꯕ꯭ꯔꯣ ꯅꯪꯗꯤ
ꯑꯁ ꯑꯩꯗꯤ ꯄꯪꯂꯩ ꯃꯔꯩ ꯑꯗꯨꯅꯤ ꯅꯨꯡꯉꯥꯏꯇꯦ ꯍꯥꯏꯍꯩꯗꯦꯌꯦ ꯑꯗꯨꯝ ꯂꯩꯔꯤꯕ ꯑꯗꯨꯅꯤ ꯇꯧꯔꯤꯁꯦ ꯒ꯭ꯌꯥꯟꯃꯦꯟ ꯇꯥꯗꯦ
ꯑꯣ ꯑꯗꯨꯅꯦ ꯑꯁ ꯈꯪꯗꯦ ꯇꯧꯔꯤꯁꯦ ꯀꯃꯥꯏ ꯀꯃꯥꯏ ꯇꯧꯔꯤꯒꯦ
ꯑꯗꯨꯝ ꯂꯩꯔꯤ ꯑꯩꯁꯦ ꯏꯆꯦꯁꯦ ꯋꯥꯔꯤ ꯁꯥꯟꯅꯗꯕ ꯀꯨꯏꯔꯦꯅꯅꯦ ꯐꯣꯟ ꯇꯧꯔꯛꯏꯅꯤ ꯀꯃꯥꯏ ꯀꯃꯥꯏ ꯇꯧꯔꯤꯒꯦꯅ ꯍꯪꯒꯦꯅ
ꯑꯣ ꯑꯗꯨꯅꯦ ꯑꯗꯨꯝꯗꯤ ꯂꯩꯔꯤ ꯑꯩꯁꯨ ꯈꯪꯒꯦ ꯇꯧꯔꯤꯁꯦ ꯑꯩꯈꯣꯏ ꯂꯩꯀꯥꯏꯁꯤꯗ ꯅꯍꯥꯟꯅꯦ ꯑꯩꯅ ꯍꯦꯛ ꯃꯩꯔꯥ ꯄꯥꯏꯕꯤꯒꯤ ꯁꯦꯀ꯭ꯔꯦꯇ꯭ꯔꯤꯗꯨ ꯍꯦꯛ ꯑꯣꯏꯔꯨꯔꯦ ꯑꯗꯨꯅ ꯅꯍꯥꯟ ꯑꯃ ꯑꯉꯥꯡ ꯑꯃꯅ ꯍꯦꯛ ꯅꯨꯄꯤ ꯑꯃ ꯆꯦꯜꯂꯛꯄꯖꯥꯠꯅꯤ
ꯑꯥ
ꯅꯨꯄꯤꯗꯣ ꯑꯗꯨꯗꯨꯒꯤ ꯅꯨꯄꯤ ꯑꯃ ꯆꯦꯜꯂꯛꯄ ꯀꯥꯟꯗꯨꯗ ꯃꯥꯗꯤ ꯂꯩꯁꯥꯕꯤꯅꯦ ꯈꯜꯂꯒ ꯅꯨꯡꯁꯤꯅꯔꯒ ꯆꯦꯜꯂꯛꯄ ꯑꯣꯏꯕꯖꯥꯠꯅꯤꯗꯅ ꯑꯗꯨꯒ ꯅꯨꯄꯤꯁꯤꯗꯤꯅꯦ ꯃꯧꯏ ꯂꯩꯔꯝꯃꯕ
ꯃꯥꯗꯤ ꯍꯥꯟꯅ ꯈꯪꯍꯧꯗ꯭ꯔꯥꯕ
ꯑ ꯈꯪꯍꯧꯗ꯭ꯔꯕ ꯃꯥꯗꯤ ꯃꯣꯏꯒꯤ ꯍꯧꯖꯤꯛꯀꯥꯟꯒꯤ ꯐꯣꯟ ꯇꯧꯔꯀꯥꯟ ꯗ ꯈꯪꯅꯕꯤꯗꯣ ꯑꯗꯨꯃꯥꯏꯅ ꯇꯧꯕ ꯃꯥꯜꯂꯦ ꯄꯨꯔꯥ ꯊꯥꯀꯠꯅꯗꯅ ꯐꯣꯟꯅ ꯊꯥꯒꯠꯄ ꯈꯣꯠꯄ ꯇꯧꯕꯗꯒꯤ ꯈꯪꯅꯔꯛꯄ ꯃꯥꯜꯂꯦ ꯑꯗꯨꯗꯨꯒ ꯄꯥꯎ ꯍꯟꯕ ꯆꯠꯂꯨꯔꯀꯥꯟꯁꯤꯗꯗꯤꯅꯦ ꯃꯧ ꯑꯣꯏꯔꯝꯃꯤꯗꯅꯅꯦ ꯑꯁ ꯏꯃꯨꯡꯗꯣ ꯁꯥ ꯂꯥꯟ ꯁꯥꯍꯧꯔꯦ ꯑꯗꯨꯗꯅꯦ ꯑꯩꯈꯣꯏꯅ ꯑꯃꯨꯛ ꯂꯩꯀꯥꯏꯒꯤ ꯀꯩꯅꯣꯗꯣ ꯑꯣꯏꯔꯨꯕꯅꯤꯅꯅꯦ ꯑꯩꯈꯣꯏ ꯈꯔ ꯆꯠꯂꯀꯥꯟꯗ ꯏꯃꯨꯡ ꯃꯅꯨꯡꯗꯣ ꯑꯗꯒꯤ ꯃꯣꯏ ꯑꯥ ꯅꯨꯄꯥ ꯅꯨꯄꯤꯗꯨꯒꯤ ꯃꯥꯒꯤ ꯃꯄꯨꯔꯣꯏꯕ ꯑꯁꯦꯡꯕꯗꯣ ꯃꯣꯏ ꯃꯌꯨꯝ ꯆꯠꯂꯀꯥꯟꯗꯅꯦ ꯑꯃꯨꯛ ꯀꯩꯀꯥ ꯍꯥꯏꯗꯣ ꯈꯪꯗꯦꯗ ꯏꯃꯨꯡꯗꯨꯁꯨꯅꯦ ꯑꯁ ꯀꯩꯅꯣ ꯐꯤꯕꯝ ꯑꯃ ꯏꯆꯥ ꯆꯥꯗꯦ ꯅꯨꯄꯥꯁꯨ ꯃꯌꯨꯝꯗꯣ ꯈꯔꯗꯤ ꯋꯥꯕ ꯃꯥꯜꯂꯦ ꯑꯗꯨ ꯈꯪꯗꯦꯗ ꯇꯧꯔꯤꯁꯦ
ꯃꯆꯥꯗꯤ ꯂꯩꯔꯕꯣ ꯍꯥꯏꯁꯦ
ꯑ ꯃꯆꯥꯗꯣ ꯑꯃꯅꯦ ꯑꯗꯣ ꯃꯥꯏ ꯅꯨꯄꯥꯗꯨꯅ ꯊꯕꯛꯁꯨ ꯆꯠꯄ ꯃꯆꯥꯗꯨꯁꯨ ꯀ꯭ꯂꯥꯁ ꯇꯣ ꯅꯥꯏꯟ ꯑꯃꯨꯛ ꯀꯥꯔꯦꯅ ꯀ꯭ꯂꯥꯁ ꯈꯔ ꯋꯥꯡꯉꯦꯅ ꯕꯣꯔꯗꯤꯡꯗ ꯍꯦꯛ ꯊꯝꯈꯤꯕ꯫ ꯑꯗꯨꯗ ꯅ ꯃꯅꯦꯝꯄꯣꯛ ꯃꯀꯨꯕꯣꯛ ꯑꯗꯨꯅ ꯍꯤꯡꯒꯣꯜ ꯁꯨꯔꯒ ꯏꯆꯝ ꯆꯝꯅ ꯂꯩꯖꯕ ꯑꯣꯏꯕ ꯑꯗꯨꯅꯅꯦ ꯑꯁ ꯅꯨꯡꯉꯥꯏ ꯏꯃꯨꯡꯗꯣ ꯇꯧꯔꯤꯗꯣ ꯃꯅꯦꯝꯄꯣꯛ ꯃꯀꯨꯕꯣꯛꯇꯨꯁꯨ ꯑꯁ ꯈꯪꯗꯦꯗ ꯍꯧꯖꯤꯛ ꯃꯇꯝꯁꯦ ꯁꯤꯒꯨꯝꯕ ꯏꯃꯨꯡ ꯃꯅꯨꯡꯁꯦ ꯌꯥꯝ ꯂꯩ ꯃꯣꯏꯒꯤ ꯀꯩꯀꯥ ꯁꯨꯃꯥꯏꯅ ꯊꯣꯛꯄꯁꯦ꯫
ꯍꯣꯏꯅꯦ ꯑꯗꯨꯅꯤꯅꯦ ꯑꯩꯈꯣꯏꯅꯁꯨ ꯈꯪꯗꯦ ꯃꯤꯈꯩꯁꯦ ꯆꯥꯠ ꯆꯥꯠꯅꯤꯀꯣ ꯍꯧꯖꯤꯛꯀꯥꯟꯁꯦ ꯍꯥꯏꯕꯗꯤ ꯃꯋꯥ ꯃꯄꯨꯔꯣꯏꯕ ꯂꯩ ꯂꯩꯅ ꯑꯗꯨꯃꯥꯏꯅ ꯇꯧꯕ ꯉꯝꯕ ꯃꯤꯁꯦ ꯌꯥꯝ ꯂꯩꯕ ꯆꯥꯠꯅꯤ ꯍꯧꯖꯤꯛꯀꯥꯟꯁꯦ꯫
ꯎꯝ ꯃꯥꯅꯦ ꯑꯗꯨꯅꯦ ꯑꯁ ꯈꯪꯗ ꯇꯧꯔꯤꯁꯦ ꯑꯗꯨꯅꯦ ꯑꯩꯅꯪ ꯑꯣ ꯅꯪꯅ ꯀꯣꯜ ꯇꯧꯔꯛꯄꯕꯨ ꯀꯩ ꯍꯥꯏꯕꯅꯣ꯫
ꯨ ꯂꯩꯇꯦꯗ ꯏꯆꯦꯁꯦ ꯋꯥꯔꯤꯁꯅꯗꯕ ꯀꯨꯏꯔꯦ ꯀꯃꯥꯏ ꯀꯃꯥꯏ ꯇꯧꯔꯤꯒꯦ ꯁꯨꯝ ꯈꯪꯅꯤꯡꯗꯅ ꯐꯣꯟ ꯇꯧꯔꯛꯄꯅꯤ꯫
ꯑꯁ ꯈꯪꯗꯦ ꯇꯧꯔꯤꯁꯦ ꯃꯤ ꯑꯃ ꯍꯧꯖꯤꯛꯀꯤ ꯃꯇꯝꯁꯦ ꯑꯁ ꯈꯪꯗꯦ ꯌꯥꯝ ꯊꯣꯛꯏꯗ ꯑꯩꯈꯣꯏꯗꯤ ꯑꯃꯨꯛ ꯀꯩꯅꯣ ꯑꯣꯏꯔꯨꯔꯕꯅꯤꯅꯅꯦ ꯌꯥꯝ ꯊꯦꯡꯅꯩ ꯑꯗꯒꯤ ꯅꯍꯥꯟꯃꯛꯇꯁꯨꯅꯦ ꯑꯁ ꯑꯉꯥꯡ ꯅꯨ ꯅꯨꯄꯤ ꯅꯨꯄꯥꯒ ꯐꯥꯔꯦꯒ ꯀꯅꯥ ꯀꯠꯄꯣ ꯀꯩꯌꯣ ꯑꯁ ꯈꯪꯗꯦꯗ ꯍꯧꯖꯤꯛꯀꯥꯟꯒꯤꯅꯦ ꯀꯩꯅꯣ ꯐꯣꯟ ꯀꯩꯀꯥꯁꯤꯅꯅꯦ ꯑꯁ ꯑꯗꯨꯝ ꯐꯖꯅ ꯁꯤꯖꯤꯟꯅꯕꯤ ꯇꯥꯔꯗꯤ ꯌꯥꯝ ꯀꯥꯟꯅꯕ ꯅꯠꯇ꯭ꯔꯗꯤꯅꯦ ꯃꯤꯁꯦ ꯌꯥꯝ ꯃꯥꯡꯅꯤꯡꯕ ꯉꯥꯏ ꯑꯣꯏ ꯍꯥꯏꯕ
ꯃꯥꯅꯦ ꯃꯥꯅꯦ
ꯎꯝ ꯑꯗꯨꯗꯨꯅ ꯈꯪꯗꯦꯗ ꯑꯗꯒꯤ ꯑꯁ ꯑꯗꯨꯅꯅꯦ ꯃꯣꯏꯒꯤ ꯀ꯭ꯔꯥꯏꯝ ꯗꯥꯏꯔꯤꯒ ꯇꯧꯔꯤꯕ ꯋꯥꯔꯤ ꯃꯌꯥꯝꯗꯣ ꯇꯥꯔꯨꯕꯗꯅꯦ ꯏꯕꯦꯝꯃ ꯑꯁ ꯇꯨꯒꯁꯦ ꯈꯌꯥꯎ ꯈꯌꯥꯎ ꯍꯦꯛ ꯆꯣꯡꯉ ꯏꯁꯥꯅꯒ ꯈꯔꯒ ꯊꯦꯡꯅꯔꯦ ꯁꯦꯀꯦꯗ꯭ꯔꯤꯗꯨ ꯑꯣꯏꯔꯨꯕꯅꯤꯅ ꯑꯗꯨꯅ ꯑꯁ ꯈꯪꯗꯦꯗ ꯇꯧꯔꯤꯁꯦ
ꯏꯁꯦꯞ ꯁꯦꯀ꯭ꯔꯦꯇ꯭ꯔꯤ ꯑꯣꯏꯔꯕꯅꯤꯅ ꯅꯨꯃꯤꯗꯥꯡ ꯈꯨꯗꯤꯡꯒꯤ ꯄꯨꯟꯕꯒ ꯆꯠꯄꯔꯣ
ꯑꯣ ꯑꯩꯈꯣꯏꯗꯤ ꯑꯩꯈꯣꯏꯒꯤꯗꯤ ꯌꯥꯝ ꯃꯤ ꯊꯥ ꯑꯃꯒꯤ ꯃꯅꯨꯡꯗ ꯑꯍꯨꯝ ꯃꯉꯥꯔꯛꯇꯤ ꯄꯨꯟꯅꯕꯒꯤ ꯍꯥꯏꯅꯩꯌꯦ ꯑꯗꯨꯃꯥꯏꯅ ꯄꯨꯂꯦ ꯑꯗꯨꯒ ꯅꯨꯃꯤꯠ ꯈꯨꯗꯤꯡꯒꯤ ꯄꯨꯟꯗꯅ ꯈꯣꯠꯇꯅ ꯃꯇꯝ ꯃꯥꯡꯍꯟꯕꯤꯗꯤ ꯇꯧꯗꯦ ꯑꯩꯈꯣꯏꯒꯤꯗꯤ ꯄꯨꯟꯕ ꯃꯇꯝꯗꯨꯗ ꯃꯔꯨ ꯑꯣꯏꯕ ꯀꯩꯀꯥꯗꯣ ꯃꯥꯅ ꯃꯥꯅ ꯃꯥꯅ ꯃꯥꯅ ꯍꯥꯏꯗꯤ ꯀꯩꯅꯣ ꯄꯥꯝꯖꯕ ꯀꯩꯀꯥꯗꯣ ꯑꯗꯨꯗꯣ ꯃꯥ ꯑꯗꯨꯝ ꯍꯥꯏꯔꯛꯑꯅꯤ ꯃꯌꯥꯝ ꯃꯃꯥꯡꯗ ꯃꯌꯥꯝꯒꯤ ꯀꯥꯟꯅꯒꯗꯕ ꯑꯣꯏꯇꯥꯔꯗꯤ ꯄꯨꯊꯣꯛꯅꯔ ꯉꯥꯡꯅꯩ ꯈꯪꯗꯦꯗ ꯍꯧꯖꯤꯛꯇ ꯀꯒꯤꯗꯨꯅꯦ ꯈꯔ ꯑꯃꯅꯁꯨ ꯍꯦꯛꯇ ꯃꯔꯥ ꯄꯥꯏꯕꯤꯅꯦꯅ ꯊꯣꯛꯂꯛꯑꯒ ꯁꯣꯀꯥ ꯁꯥꯟꯅꯕ ꯀꯥꯟꯅꯗꯕꯗ ꯃꯤ ꯋꯥ ꯉꯥꯡꯅꯕ ꯋꯥꯊꯤ ꯋꯥꯔꯦꯝ ꯇꯧꯕ ꯃꯌꯥꯝꯁꯨ ꯂꯩꯇ꯭ꯔꯅꯦ
ꯂꯩꯌꯦ ꯂꯩꯌꯦ ꯍꯧꯖꯤꯛꯀꯥꯟꯁꯦ ꯌꯥꯝ ꯂꯩꯌꯦ
ꯑꯥ ꯑꯗꯨꯃꯥꯏꯅꯗꯤ ꯑꯗꯨꯃꯥꯏꯅꯃꯛꯇꯤ ꯇꯧꯗ꯭ꯔꯦ ꯑꯩꯈꯣꯏꯒꯤꯗꯤ ꯃꯥꯅ ꯃꯥꯅꯗꯨꯅ ꯌꯥꯝꯅꯁꯨ ꯅꯨꯃꯤꯠ ꯈꯨꯗꯤꯡꯒꯤꯁꯨ ꯄꯨꯟꯗꯦ ꯍꯞꯇꯥ ꯑꯝꯗ ꯑꯩꯈꯣꯏꯅ ꯑꯗꯨꯃꯥꯏꯅ ꯄꯨꯜꯂꯒꯅꯦ ꯀꯩꯅꯣ ꯇꯧꯋꯦ ꯃꯥꯅ ꯃꯥꯅ ꯉꯥꯡꯅꯤꯡꯕ ꯉꯥꯡꯒꯗꯕ ꯃꯔꯨ ꯑꯣꯏꯕ ꯋꯥꯗꯣ ꯄꯨꯈꯠ ꯉꯝꯅꯕꯅꯦꯅ ꯍꯣꯠꯅꯩ ꯐꯩꯗ ꯁꯤ ꯑꯩꯈꯣꯏ ꯏꯁꯥꯏ ꯋꯥꯏꯁꯤꯁꯦ ꯑꯃꯔꯣꯝꯗ ꯍꯥꯏꯔꯗꯤꯅꯦ ꯌꯥꯝꯅ ꯑꯗꯨꯃꯥꯏꯅ ꯑꯣꯏꯌꯦ ꯑꯗꯨꯗꯨꯒꯤ ꯁꯤꯃꯗꯤ ꯌꯥꯝ ꯅꯨꯡꯉꯥꯏ ꯑꯗꯒꯤ ꯑꯩꯈꯣꯏꯒꯤ ꯏꯃꯨꯡ ꯑꯃꯗ ꯑꯋꯥꯕ ꯇꯥꯔꯛꯑꯦ ꯑꯗꯒꯤꯗꯤ ꯈꯠꯅ ꯆꯩꯅꯕ ꯊꯣꯛꯄ ꯑꯗꯒꯤꯗꯤ ꯀꯩꯅꯣ ꯅꯨꯄꯤ ꯆꯦꯟꯈꯤꯕ ꯈꯣꯠꯈꯤꯕ ꯋꯥ ꯃꯣꯏꯅ ꯑꯗꯨꯃꯥꯏꯅ ꯂꯣꯏꯁꯤꯟꯕ ꯉꯝꯗꯕ ꯋꯥ ꯀꯩꯀꯥꯁꯦ ꯑꯌꯥꯝꯕꯅꯅꯦ ꯑꯩꯈꯣꯏ ꯃꯔꯥ ꯄꯥꯏꯕꯤ ꯀꯩꯀꯥ ꯑꯩꯈꯣꯏ ꯈꯔ ꯂꯤꯡꯖꯦꯜ ꯃꯥꯟꯅꯕ ꯑꯩꯈꯣꯏ ꯉꯩꯁꯟ ꯆꯠꯂꯒꯅꯦ ꯍꯦꯛꯇ ꯋꯥꯇꯦꯝꯕꯤꯌꯦꯕꯀꯣ ꯑꯗꯨ ꯑꯗꯨꯅ ꯑꯔꯣꯦ ꯑꯗꯨ ꯅꯨꯡꯉꯥꯏꯕ ꯑꯃ
ꯏꯆꯦ ꯍꯨꯣꯏꯒꯨꯝꯕ ꯈꯔꯁꯦ ꯃꯌꯥꯝ ꯂꯩꯔ ꯍꯥꯏꯗꯤ ꯐꯥꯗꯔꯅꯤ ꯇꯧꯔꯤꯁꯦ ꯍꯥꯏꯕꯗꯤ ꯊꯣꯛꯏꯕ ꯊꯧꯗꯣꯛ ꯋꯥꯊꯣꯛ ꯃꯌꯥꯝꯁꯦ ꯀꯤꯖꯕ ꯀꯤꯖꯕ ꯑꯃꯄꯨ ꯌꯥꯎꯋꯦ ꯍꯥꯏꯕ ꯍꯧꯖꯤꯛ ꯃꯇꯝꯁꯦ ꯇꯧꯔꯤꯁꯦ
ꯃꯥꯅꯦ ꯃꯥꯅꯦ ꯏꯃꯨꯡ ꯏꯃꯨꯡ ꯑꯁꯤꯗꯒꯤ ꯂꯣꯏꯅ ꯁꯦꯝꯃꯤꯅꯦꯕ ꯏꯃꯨꯡꯁꯤꯗ ꯂꯩꯔꯤꯕ ꯃꯤꯑꯣꯏꯕ ꯈꯨꯗꯤꯡꯃꯛ ꯃꯤ ꯈꯨꯗꯤꯡꯃꯛꯁꯦ ꯑꯐꯕ ꯃꯃꯥ ꯃꯄꯥꯅ ꯑꯐꯕ ꯂꯤꯆꯠ ꯂꯆꯠ ꯂꯣꯏꯅ ꯇꯝꯕꯤꯔꯛꯑꯅꯤ ꯂꯩꯀꯥꯏꯗꯨꯗ ꯊꯣꯛꯂꯛꯑꯅꯤ ꯂꯩꯀꯥꯏꯗꯨꯗꯁꯨ ꯏꯃꯨꯡꯗ ꯇꯝꯕꯤꯈꯤꯕ ꯈꯨꯗꯤꯡꯃꯛꯇꯣ ꯂꯩꯀꯥꯏꯗ ꯎꯠꯊꯣꯛ ꯇꯥꯔꯗꯤ ꯂꯩꯀꯥꯏꯁꯨ ꯆꯥꯎꯈꯠꯂꯅꯤ ꯂꯩꯀꯥꯏꯗꯣ ꯆꯥꯎꯈꯠꯄꯅꯤꯅ ꯈꯨꯟ ꯌꯧꯔꯛꯑꯅꯤ ꯈꯨꯟꯁꯨ ꯆꯥꯎꯈꯠꯂꯅꯤ ꯈꯨꯟ ꯑꯃ ꯆꯥꯎꯈꯠ ꯇꯥꯔꯗꯤ ꯑ ꯑꯩꯈꯣꯏꯒꯤ ꯑꯩꯈꯣꯏꯒꯤ ꯁꯣꯁꯥꯏꯇꯤꯁꯦ ꯆꯥꯎꯈꯠꯇꯨ ꯅꯠꯇ꯭ꯔꯥ ꯑꯗꯣ ꯑꯁ ꯈꯪꯗꯦꯗ ꯏꯃꯨꯡ ꯑꯃ ꯐꯕꯁꯦ ꯌꯥꯝ ꯗꯔꯀꯥꯔ ꯑꯣꯏ ꯏꯕꯤꯝꯃ
ꯄꯅꯤꯅꯦ ꯍꯧꯖꯤꯛꯀꯤ ꯃꯇꯝꯁꯤꯗꯅꯦ ꯃꯤꯒꯩꯁꯤꯖꯨꯅꯦ ꯇꯧꯅꯔꯤꯕ ꯂꯣꯟꯗ ꯁꯖꯠ ꯃꯌꯥꯝꯖꯦ ꯃꯣꯏꯅꯁꯨ ꯑꯌꯥꯝꯕꯅꯤ ꯍꯣꯡꯅꯔꯛꯏꯕꯁꯦ ꯑꯩꯈꯣꯏ ꯏꯁꯥꯅꯅꯦ ꯅꯨꯄꯤ ꯑꯣꯏꯇꯥꯥꯔꯒꯁꯨ ꯉꯥꯡꯕ ꯌꯥꯕ ꯃꯊꯟꯗꯗꯤ ꯃꯐꯝꯗꯗꯤ ꯑꯥꯈꯣꯏꯁꯨ ꯈꯔ ꯉꯥꯡꯅꯤꯗꯅ ꯍꯥꯏꯕꯗꯤ ꯏꯁꯥꯅ ꯏꯁꯥꯒꯤ ꯆꯠꯅꯕꯤꯗꯣ ꯈꯔꯗꯤ ꯉꯥꯛꯅ ꯆꯠꯄ ꯌꯥꯏꯗꯅ
ꯃꯥꯅꯦ ꯃꯥꯅꯦ ꯃꯥꯅꯦ ꯈꯪꯗꯦꯗ ꯇꯧꯔꯤꯖꯦ
ꯑꯗꯨꯅꯦ ꯏꯁꯥꯅ ꯏꯁꯥꯕꯨ ꯁꯤ ꯄꯤꯖꯖꯗꯕ ꯅꯠꯇꯕ ꯑꯗꯨꯏ ꯇꯥꯔꯒꯁꯨ ꯑꯩꯈꯣꯏ ꯃꯁꯦꯝꯅ ꯉꯥꯡꯅꯕ ꯌꯥꯕ ꯃ ꯋꯥꯐꯝ ꯉꯥꯗ ꯄꯥꯗꯕ ꯃꯈꯜ ꯃꯈꯜ ꯃꯌꯥꯝ ꯑꯃ ꯂꯩꯈ꯭ꯔꯦꯗꯅ ꯆꯠꯅꯕꯤꯁꯤꯗꯤ ꯑꯩꯈꯣꯏ ꯃꯌꯥꯝꯅ ꯁꯦꯝꯕꯅꯦ ꯃꯤꯅ ꯍꯥꯏꯔꯒ ꯄꯨꯟꯁꯦꯅ ꯁꯦꯝꯕ ꯅꯠꯇꯦ
ꯅꯠꯇꯦ ꯅꯠꯇꯦ ꯑꯐꯕꯗꯨꯗꯤ ꯄꯨꯊꯣꯛꯑꯒ ꯁꯦꯝꯃꯤꯟꯅꯒꯗꯕꯅꯤ ꯈꯪꯗꯦꯗ ꯑꯈꯣꯏꯅꯦ ꯑꯁ ꯌꯥꯝ ꯏꯃꯨꯡ ꯏꯃꯨꯡꯗꯅꯦ ꯑꯁ ꯌꯥꯝ ꯊꯣꯛꯄꯖꯥꯠꯅꯤꯗ ꯏꯕꯦꯝꯃ ꯍꯧꯖꯤꯛꯀꯤ ꯃꯇꯝꯖꯤꯗ ꯑꯗꯨ ꯑꯥ ꯅꯨꯄꯤ ꯂꯩꯔꯝꯕ ꯎꯝ ꯎꯝ ꯅꯨꯄꯥ ꯅꯨꯄꯤꯅ ꯆꯦꯟꯕ ꯃ ꯃꯋꯥ ꯃꯄꯨꯔꯣꯏ ꯂꯩꯕ ꯅꯨꯄꯤꯅ ꯑꯇꯣꯞꯄ ꯅꯨꯄꯥ ꯄꯥꯈꯪ ꯑꯃꯗ ꯌꯨꯝ ꯄꯥꯝꯕ ꯅꯨꯄꯤ ꯂꯩꯅ ꯂꯩꯅ ꯅꯨꯄ ꯅꯨꯄꯤ ꯄꯨꯁꯜꯂꯛꯄ ꯑꯃꯨꯛꯀ ꯑꯁ ꯈꯪꯗꯦꯗ ꯇꯧꯔꯤꯁꯦ ꯏꯕꯦꯝꯃ ꯇꯥꯍꯩꯕ ꯎꯍꯩꯕ ꯑꯃꯇ ꯍꯦ ꯑꯣꯏꯒꯤ ꯆꯦ ꯍꯧꯖꯤ ꯁꯤꯅ ꯃꯔꯣꯝ ꯑꯥꯃ
ꯃꯥꯅꯦ ꯑꯈꯣꯏꯅ ꯈꯪꯗꯕꯗꯁꯨ ꯃꯌꯥꯝ ꯑꯃ ꯊꯣꯛꯑꯝꯗꯣꯏꯅꯤ ꯏꯆꯦ ꯑꯩꯈꯣꯏꯗꯤ ꯑꯈꯣꯏꯅ ꯎꯔꯤꯕꯕꯨ ꯑꯩꯈꯣꯏꯅ ꯇꯥꯔꯤꯕꯕꯨ ꯈꯔ ꯃꯤꯅ ꯍꯥꯏꯅꯕꯗꯨꯗ ꯄꯨꯡꯈꯪ ꯃꯈꯪꯕꯩ ꯋꯥꯅꯤ ꯅꯠꯇ꯭ꯔꯥ
ꯎꯝ
ꯏꯆꯦꯍꯣꯏꯅ ꯁꯤꯒꯤ ꯂꯝꯁꯤꯗ ꯂꯩꯔꯕꯅꯤꯅ ꯈꯔꯗꯤ ꯍꯦꯟꯅ ꯈꯪꯉꯝꯃꯅꯤ
ꯃꯥꯅꯦ ꯍꯣꯏ ꯑꯗꯨ ꯗꯣ ꯈꯪꯗꯦꯗ ꯏꯕꯦꯝꯃ ꯒ꯭ꯌꯥꯟ ꯇꯥꯗꯦ ꯑꯩꯈꯣꯏꯅꯅꯦ ꯎꯔ ꯎꯔꯒ ꯕꯪ ꯆꯨꯁꯜꯂꯦꯗꯣ ꯑꯣꯏꯔꯦ ꯀꯔꯤꯗꯤ ꯑꯁ ꯈꯪꯗꯦꯗ ꯌꯥꯝꯅꯅꯦ ꯐꯤꯕꯝ ꯆꯥꯗꯕ ꯏꯃꯨꯡꯒꯨꯝꯕ ꯂꯩꯕꯁꯨ ꯅꯨꯡꯉꯥꯏꯇꯦ ꯊꯣꯛꯏꯕ ꯃꯌꯥꯝꯖꯦ ꯑꯁ ꯈꯪꯗꯦ ꯇꯧꯔꯤꯖꯦ ꯀꯃꯥꯏꯅꯕꯨ ꯇꯧꯗꯣꯏꯅꯣ ꯀꯃꯥꯏꯅ ꯆꯥꯎꯈꯠꯄ ꯑꯣꯏꯗꯣꯏꯅꯣ ꯈꯪꯗꯦ ꯅꯣꯡꯃꯗ ꯏꯃꯨꯡ ꯑꯃꯗ ꯊꯣꯛꯏꯕ ꯈꯣꯠꯇꯅꯥ ꯃꯌꯥꯝꯁꯤꯗꯤ ꯑꯁ ꯃꯁꯤꯡ ꯊꯤꯉꯝꯗ꯭ꯔꯦ ꯏꯕꯦꯝꯃ
ꯍꯣꯏ
ꯑꯗꯨ ꯈꯪꯗꯦꯗ ꯑꯗꯨ ꯅꯣꯏꯒꯤ ꯀꯩꯅꯣꯗꯤ ꯏꯕꯨꯡꯉꯣ ꯍꯣꯏꯗꯤ ꯐꯕ ꯅꯠꯇ꯭ꯔꯣ ꯃꯣꯏꯗꯤ
ꯍꯣꯏ ꯑꯗꯨꯒꯤ ꯋꯥꯗꯤ ꯐꯩꯌꯦ
ꯑꯣ ꯍꯣ ꯍꯣꯏ ꯐꯖꯅꯅꯦ ꯀꯩꯅꯣ ꯇꯧꯒꯗꯕꯅꯤ ꯍꯥꯏꯗꯤ ꯌꯨ ꯑꯥ ꯏꯕꯨꯡꯉꯣꯗꯨꯅ ꯄꯨꯔꯥ ꯑꯣꯏꯅ ꯉꯝꯃ ꯉꯝꯃꯦ ꯍꯥꯏꯕꯁꯨ ꯅꯠꯇꯕ ꯑꯗꯨꯝ ꯃꯥꯟꯅꯅꯅꯦ ꯆꯠꯃꯤꯟꯅꯒꯗꯕꯅꯤ ꯑꯗꯨꯗꯨꯅ ꯆꯧꯈꯠ ꯄꯩꯉꯣ ꯑꯣꯏꯗꯣꯏꯅꯤ
ꯍꯣꯏ ꯏꯆꯦ ꯑꯣꯏꯅ ꯍꯥꯏꯗꯣ ꯌꯥꯝꯅ ꯆꯨꯝꯃꯦ ꯍꯧꯖꯤꯛꯀꯤ ꯃꯇꯝꯖꯤꯗꯗꯤ ꯍꯥꯏꯗꯤ ꯑꯃꯅ ꯉꯝꯃꯤꯅ ꯈꯟꯅꯕꯁꯨ ꯃꯌꯥꯝ ꯑꯃ ꯂꯩꯔꯦꯗꯅ꯫ ꯑꯩꯅ ꯉꯝꯗꯗꯤ ꯌꯥꯗꯦꯅ ꯈꯟꯕꯁꯨ ꯋꯥꯈꯜꯂꯣꯟꯁꯦ ꯃꯤ ꯃꯌꯥꯝ ꯑꯃ ꯊꯣꯛꯅꯔꯛꯑꯦ ꯍꯥꯏꯕ꯫ ꯑꯗꯒꯤꯗꯤ ꯅꯤꯡꯉꯥꯏ ꯁꯪꯊꯅꯔꯛꯑꯅꯤ ꯑꯃꯅ ꯑꯃ ꯍꯦꯜꯂꯤ ꯑꯃꯅ ꯑꯃꯕꯨ ꯍꯦꯜꯂꯤꯅ ꯇꯧꯅꯔꯛꯄꯗꯒꯤ ꯃꯤꯒꯤꯒꯤ ꯋꯥꯈꯜꯂꯣꯟꯁꯤꯁꯨꯅꯦ ꯑꯃꯃꯝꯅꯤ ꯇꯧꯔꯤꯁꯦ꯫ ꯑꯩꯈꯣꯏꯅ ꯈꯟꯕ ꯈꯨꯗꯤꯡꯃꯛꯁꯦ ꯂꯣꯏꯅ ꯃꯥꯟꯅꯅ ꯈꯜꯂꯨ ꯍꯥꯏꯕꯗꯤ ꯌꯥꯗꯦꯗꯣ꯫
ꯎꯝ ꯃꯥꯅꯦ ꯑꯗꯨꯅꯦ ꯑꯗꯣ ꯍꯧꯖꯤꯛꯀꯤ ꯃꯇꯝꯗꯗꯤ ꯏꯕꯦꯝꯃ ꯐꯔꯕꯅꯤ ꯑꯃꯔꯣꯝꯗꯗꯤ ꯌꯥꯝꯅ ꯑꯥ ꯅꯨꯄꯥ ꯑꯐꯕ ꯍꯥꯏꯁꯤꯁꯨꯅꯦ ꯑꯁ ꯐꯠꯇꯕ ꯌꯥꯝ ꯂꯩꯌꯦꯕ ꯑꯍꯥꯥꯟꯕꯗꯗꯤ ꯐꯕ ꯃꯥꯜꯂꯝꯃꯒ ꯍꯦꯛ ꯂꯧꯕꯤꯔꯒꯅꯦ ꯍꯦꯛ ꯀꯩꯁꯨ ꯐꯠꯇꯅ ꯑꯃꯨꯛ ꯈꯜꯂꯛꯄ ꯌꯥꯝ ꯂꯩ ꯑꯗꯨꯗꯣ ꯏꯕꯦꯝꯃ ꯍꯣꯏꯗꯤꯅꯦ ꯂꯥꯏꯕꯛ ꯐꯕ ꯆꯤꯡꯗ꯭ꯣꯔꯤꯕꯅꯤ꯫
ꯍꯣꯏ ꯏꯆꯦꯍꯣꯏꯁꯨ ꯂꯥꯏꯕꯛ ꯐꯔꯤꯁꯤꯗꯤ ꯅꯅꯥꯎ ꯈꯛꯇꯪꯒꯤ ꯅꯠꯇꯦꯌꯦ ꯏꯆꯦꯁꯨ ꯂꯥꯏꯕꯛ ꯑꯁꯨꯛ ꯌꯥꯝ ꯐꯔꯤꯁꯤꯗꯤ꯫
ꯍꯣꯏ ꯍꯣꯏ ꯃꯥꯅꯦ ꯑꯗꯨꯕꯨꯗꯤ꯫ ꯈꯪꯗꯦ ꯇꯧꯔꯤꯁꯦ ꯑꯩꯈꯣꯏ ꯁꯨꯃꯥꯏꯅ ꯃꯤ ꯈꯨꯗꯤꯡꯃꯛꯁꯦ ꯌꯥꯝꯅ ꯐꯔꯨꯕꯒꯤ ꯋꯥ ꯅꯠꯇꯕ ꯂꯣꯏꯅ ꯍꯦꯛ ꯏꯃꯨꯡ ꯑꯃꯗ ꯆꯞ ꯆꯥꯕ ꯃꯒꯨꯟꯗꯣ ꯂꯣꯏꯅ ꯆꯜꯍꯟꯅꯤꯡꯉꯤ ꯋꯥꯈꯜꯁꯦ ꯐꯖꯅ ꯈꯜꯂꯛ ꯈꯜꯂꯒ ꯊꯕꯛ ꯂꯣꯏꯅ ꯇꯧꯅꯔꯗꯤ ꯐꯒꯗꯕ
ꯍꯣꯏ ꯍꯣꯏ ꯏꯆꯦ ꯋꯥꯔꯤꯁꯨ ꯌꯥꯝ ꯅꯨꯡꯉꯥꯏ ꯑꯗꯨꯗꯤ ꯀꯣꯟꯅ ꯑꯃꯨꯛ ꯁꯥꯟꯅꯔꯁꯦ ꯉꯁꯤꯒꯤꯗꯤ ꯅꯅꯥꯎ ꯊꯝꯖꯔꯒꯦ꯫
ꯍꯣꯏ ꯍꯣꯏ ꯍꯣꯏ ꯊꯝꯃꯣ ꯊꯝꯃꯣ ꯅꯪꯁꯨ ꯊꯕꯛ ꯏꯟꯈꯥꯡ ꯀꯩꯀꯥꯗ ꯂꯁꯤꯂꯣ ꯎꯝ ꯍꯣꯏ ꯍꯣꯏ